ꯏꯌꯥꯝꯕ ꯇꯥꯔꯦ ꯇꯥꯔꯦ
ꯑꯣ ꯌꯥꯝ ꯐꯔꯦ ꯢꯌꯥꯝꯕ ꯋꯥꯔꯤ ꯁꯥꯕꯁꯦ ꯍꯦꯛꯇ ꯁꯥꯒꯦꯁꯨ ꯐꯪꯗꯦꯅꯦ ꯃꯤꯁꯤꯡꯖꯦ ꯊꯕꯛꯁꯨ ꯆꯤꯟꯅꯕꯅꯤꯅ
ꯑꯗꯨꯅꯅꯦ ꯑꯈꯣꯏꯖꯦ ꯃꯔꯨꯞ ꯃꯄꯥꯡ ꯈꯤꯇꯪ ꯅꯛꯅ ꯇꯤꯟꯅꯕ ꯍꯥꯏꯇꯥꯔꯦꯅꯦꯀꯣ ꯑꯗꯨꯒꯨꯝꯕꯁꯨ ꯗ꯭ꯔꯀꯥꯔ ꯂꯩꯕ ꯁꯤꯁꯦ
ꯑ ꯑꯩꯈꯣꯏ ꯃꯌꯥꯝ ꯌꯥꯎꯃꯤꯟꯅꯔꯤꯗꯣ ꯃꯤ ꯆꯅꯤ ꯍꯦꯟꯅ ꯌꯥꯎꯕꯅꯦꯕ ꯑꯗ ꯆꯅꯤ ꯍꯦꯟꯅ ꯌꯥꯎꯔꯒꯖꯨ ꯑꯗꯨꯝ ꯃꯣꯏ ꯍꯥꯟꯅꯒꯤ ꯃꯣꯏ ꯈꯪꯅ ꯆꯥꯟꯅꯕ ꯃꯌꯥꯝ ꯂꯩꯕꯅ ꯑꯌꯥꯝꯕ ꯅꯦꯕ ꯑꯗ ꯅꯧꯅ ꯌꯥꯎꯔꯛꯄ ꯑꯈꯣꯢꯗꯤ ꯑꯃꯨꯛ ꯈꯪꯅꯕꯗꯣ ꯌꯥꯝꯗ꯭ꯔꯤ ꯕꯅꯤꯅ ꯑ ꯁꯤ ꯃꯄꯨꯡ ꯐꯥꯅꯕ ꯍꯣꯠꯅꯕꯗ ꯑꯋꯥꯕ ꯑꯣꯏꯔꯤꯕ ꯍꯧꯖꯤꯛꯁꯦ
ꯑꯗꯨꯗꯤ ꯀꯩꯅꯣꯅꯤ ꯃꯤ ꯆꯅꯤꯃꯨꯛꯀꯤ ꯀꯩꯅꯣꯗꯨꯗꯤ ꯑꯗꯨꯒꯤ ꯀꯥꯡꯂꯨꯞ ꯇꯨꯗꯗꯤ ꯅꯪꯒꯤꯁꯨ ꯌꯥꯎꯔꯕꯣ
ꯑꯥ ꯌꯥꯎꯋꯦ ꯌꯥꯎꯋꯦ
ꯑꯩꯒꯤꯗꯤ ꯑꯈꯣꯏꯒꯤ ꯒꯤ ꯃꯤ ꯃꯉꯥꯔ ꯀꯩ ꯃꯤ ꯇꯔꯨꯛ ꯈꯛꯇ ꯑꯣꯏ ꯃꯥꯜꯂꯦ ꯁꯤꯗ ꯑꯩꯅ ꯌꯥꯎꯕ ꯀꯩꯅꯣꯁꯤꯗꯤ
ꯏꯌꯥꯝꯕꯒꯤ ꯅꯝꯕꯔꯖꯦ ꯍꯨꯖꯤꯛꯀꯤꯗꯨꯗ ꯊꯥꯔꯛꯑꯦꯕꯀꯣ ꯍꯨꯖꯤꯛꯀꯤ ꯂꯨꯞꯇꯨꯗ ꯑꯗꯒꯤ ꯑꯩꯅ ꯂꯧꯊꯣꯛꯆꯔꯒ ꯑꯌꯥꯝꯕꯗꯣ ꯑꯃꯨꯛ ꯍꯥꯏꯔꯛꯄꯅꯦꯕ
ꯑꯗꯨꯃ ꯑꯩ ꯈꯪꯗꯔꯦ ꯑꯗꯨꯒꯤ ꯀꯩꯅꯣꯗꯨꯃ ꯑꯩ ꯑꯩꯒꯤꯗꯤ ꯑꯩꯒꯤ ꯀꯩꯅꯣꯁꯤꯗꯤ ꯃꯩꯑꯒ ꯀꯩꯅꯣ ꯇꯧꯗꯕ ꯃꯥꯜꯂꯦ ꯍꯥꯞꯇꯕ ꯃꯥꯜꯂꯦ ꯑꯗꯨꯒꯤ ꯑꯆꯧꯕ ꯀꯥꯡꯂꯨꯞꯇꯨꯗꯗꯤ
ꯑꯣ ꯑꯅꯧꯕ ꯁꯦꯝꯕꯁꯨ ꯑꯣꯏꯔꯝꯒꯅꯤ ꯅꯤ ꯑꯌꯥꯝꯕ ꯍꯥꯏꯗꯤ ꯑꯅꯧꯕ ꯃꯤꯁꯤꯡ ꯌꯥꯎꯕ ꯍꯥꯏꯇꯥꯔꯦ ꯑꯗꯨꯝ ꯍꯨꯖꯤꯛꯀꯤ ꯏꯌꯥꯝꯕ ꯍꯣꯢꯅ ꯌꯥꯎꯔꯤꯕ ꯔꯤꯕ ꯃꯤ ꯃꯉꯥ ꯇꯔꯨꯛꯃꯨꯛꯇ ꯁꯨꯏ ꯍꯥꯏꯕꯗꯣ ꯃꯤ ꯃꯉꯥ ꯇꯔꯨꯛꯇꯣ ꯑꯗꯨꯝ ꯇꯥꯟꯅꯔꯒ ꯑꯗꯨꯝ ꯇꯧꯕ ꯌꯥꯕꯒꯤ ꯒꯤ ꯈꯨꯗꯣꯡꯆꯥꯕꯗꯨ ꯄꯤꯕꯁꯨ ꯑꯣꯏꯔꯝꯕ ꯌꯥꯏꯌꯦꯕ ꯑꯗ ꯑꯩꯅ ꯌꯥꯎꯖꯔꯤꯗꯨꯅ ꯃꯤ ꯆꯅꯤꯃꯨꯛꯇꯤ ꯌꯥꯎꯋꯦꯕ ꯑꯗ ꯃꯣꯏ ꯍꯥꯟꯅꯗꯩꯁꯨ ꯌꯥꯎꯕ ꯃꯌꯥꯝꯖꯨ ꯗꯨꯝ ꯐꯨꯟ ꯌꯥꯎꯁꯟꯕ ꯃꯥꯜꯂꯦ ꯑꯗ ꯏꯃꯥꯟꯅꯕꯗꯣ ꯍꯥꯟꯅꯗꯩꯁꯨ ꯇꯧꯕꯅꯦꯕ ꯑꯗꯨꯅ ꯃꯥꯅ ꯑꯗꯨꯝ ꯍꯥꯞꯆꯜꯂꯛꯄꯅꯤꯅ ꯗꯨꯝ ꯃꯣꯏ ꯍꯥꯟꯅ ꯌꯥꯎꯕ ꯃꯌꯥꯝꯗꯨꯁꯨ ꯄꯨꯟꯅ ꯌꯥꯎꯕꯖꯥꯠꯅꯦ
ꯑꯗꯨꯃꯥꯏꯅ ꯑꯣꯏꯔꯝꯃꯅꯤ ꯑꯩ ꯉꯔꯥꯡꯕꯨꯗꯤ ꯄꯨꯟꯅꯕꯨꯗꯤ ꯋꯥꯔꯤꯕꯨꯗꯤ ꯁꯥꯟꯅꯔꯝꯃꯦꯕ ꯑꯈꯣꯏ ꯀꯥꯡꯕꯨꯗꯨꯕꯨꯗꯤ
ꯁꯨꯃꯥꯏ ꯁꯨꯃꯥꯏ ꯇꯧꯔꯁꯤꯀꯣꯅ
ꯍꯣꯏ
ꯈꯔꯕꯨꯗꯤ ꯇꯧꯅꯔꯝꯕꯅꯦ ꯑꯗꯣ ꯑꯩꯒꯤ ꯀꯅꯣꯗꯨꯅ ꯈꯔ ꯊꯦꯡꯉꯀꯥꯟꯗ ꯇꯥꯔꯕ ꯍꯥꯏꯇꯥꯔꯦ
ꯎꯝ
ꯂꯣꯏꯁꯟꯕ ꯉꯝꯗꯅ ꯑꯃ ꯂꯩꯍꯧꯕꯅꯦꯕ ꯑꯋꯥꯠꯄ
ꯍꯣꯏ
ꯑꯗꯣ ꯏꯕꯥꯅꯤ ꯋꯥꯔꯤ ꯁꯥꯟꯅꯔꯀꯥꯟꯗ ꯑꯩꯅ ꯑꯥ ꯀꯩꯅꯣꯗꯣ ꯅꯪꯉꯣꯟꯗ ꯇꯧꯒꯦꯅ ꯇꯧꯔꯀꯥꯟꯗ ꯀꯝꯄꯤꯇꯤꯠ ꯍꯥꯏꯅ ꯑꯗꯨꯝ ꯊꯥꯖꯔꯛ
ꯑꯣ ꯑꯗꯨꯃꯥꯏꯅ ꯑꯗꯨꯝ ꯇꯧꯔꯁ ꯑꯣ ꯌꯥꯔꯝꯕ ꯌꯥꯏꯌꯦ ꯑꯗꯨꯗꯤ ꯃꯣꯏ ꯑꯅꯧꯕ ꯍꯥꯞꯆꯜꯂꯛꯄ꯭ꯔꯥ ꯑꯗꯨꯃꯥꯏꯅ ꯅꯠꯇ꯭ꯔꯒ ꯃꯥ ꯍꯥ ꯍꯥ ꯍꯥꯟꯅꯗꯒꯤ ꯌꯥ ꯕ꯭ꯔꯥ ꯑꯃ ꯑꯣꯏꯔꯝꯃꯅꯤ ꯑꯩꯁꯨ ꯐꯖꯅ ꯈꯪꯗ꯭ꯔꯦꯕ
ꯉꯁꯥꯏ ꯏꯕꯥꯅꯤ ꯁꯥꯟꯅꯗ꯭ꯔꯤꯉꯩ ꯃꯃꯥꯡ ꯑꯃꯗꯤ ꯑꯗꯨꯝ ꯂꯩꯕꯅꯦꯕ ꯑꯩꯒꯤꯗꯣ ꯄꯣꯠꯇꯣ
ꯑꯗꯨ ꯌꯥꯝ ꯅꯨꯡꯉꯥꯏꯔꯦ ꯏꯌꯥꯝꯕꯒ ꯋꯥꯔꯤ ꯁꯥꯕ ꯐꯪꯕꯁꯤꯁꯨ
ꯁꯨꯝ ꯇꯧꯔꯒ ꯍꯩꯖꯔꯛꯀꯅꯤꯗ ꯃꯑꯣꯡꯗꯣ ꯗꯨꯝ ꯈꯪꯉꯛꯀꯅꯤ ꯑꯩꯅ ꯏꯁꯥꯗ ꯈꯤꯇꯪ ꯍꯩꯔꯀꯥꯟꯗ ꯈꯪꯉꯀꯥꯟꯗ ꯁꯤꯒꯤ ꯀꯥꯟꯅꯕꯗꯨ ꯐꯪꯉꯀꯥꯟ ꯗ ꯏꯃꯥꯟꯅꯕꯈꯩꯁꯦ ꯐꯖꯟꯅ ꯍꯥꯏꯒꯦꯅ ꯈꯟꯕ ꯑꯩꯅ ꯀꯅꯣꯗꯣ ꯋꯥꯈꯜꯗꯣ ꯁꯤꯒꯤ ꯀꯩꯅꯣ ꯍꯣ ꯌꯥꯝ ꯀꯟꯅ ꯍꯩꯇ꯭ꯔꯤ ꯈꯪꯗ꯭ꯔꯤ ꯀꯥꯟꯗ ꯃꯥꯒꯤ ꯀꯥꯟꯅꯕꯁꯦ ꯈꯪꯗ꯭ꯔꯤꯀꯥꯟꯗ ꯍꯦꯛ ꯍꯥꯏꯖꯜꯂꯨꯔꯒ ꯇꯝꯕ ꯉꯝꯗꯦꯗꯅꯀꯣ ꯁꯨꯝ ꯍꯥꯏꯗꯤ ꯇꯠ ꯅꯪꯕꯨꯗꯤ ꯀ꯭ꯂꯤꯌ꯭ꯔ ꯑꯣꯏꯔꯝꯃꯅꯤ ꯅꯁꯨ ꯅꯃꯥꯟꯅꯕ ꯍꯥꯟꯅ ꯌꯥꯎꯕ ꯊꯦꯡꯅꯕꯅꯤꯅ ꯑꯩꯗꯤ ꯀꯅꯥꯝ ꯊꯦꯡꯅꯗ꯭ꯔꯤ
ꯍꯧꯖꯤꯛ ꯃꯇꯝꯗꯤ ꯑꯃꯨꯛ ꯁꯤꯒꯨꯝꯕ ꯁꯨꯃꯥꯏꯅ ꯇꯧꯔꯒ ꯇꯧꯁꯟꯅꯔꯒ ꯑꯗꯨꯝ ꯄꯩꯁꯥ ꯂꯧꯊꯣꯛꯑꯒ ꯑꯗꯨꯝ ꯃꯥꯡꯅꯒꯤꯕꯁꯨ ꯃꯌꯥꯝ ꯌꯥꯎꯋꯤꯗꯅ ꯑ ꯑꯗꯨꯒꯤ ꯑꯗꯣ ꯁꯤꯗꯤ ꯑꯃꯨꯛ ꯑꯈꯣꯏꯒꯤ ꯀꯩꯅꯣꯗ ꯑꯥ ꯑꯩꯈꯣꯏ ꯑꯦ ꯑꯥꯏ ꯀꯥꯏꯟ ꯂꯩꯕꯗꯣ ꯑꯗꯨꯗ ꯑꯩꯈꯣꯏꯒꯤ ꯏꯃꯥꯂꯣꯟꯁꯦ ꯍꯥꯞꯆꯟꯅꯕꯒꯤ ꯇꯧꯕꯅꯦꯕ
ꯃꯝ ꯅꯨꯡꯒꯤ ꯑꯣꯏꯕ ꯀꯩ ꯑꯥ ꯅꯨꯡꯒꯤ ꯑꯣꯏꯕ ꯀꯩꯀꯥꯁꯦ ꯈꯟꯗꯣꯛꯀꯦꯅ ꯇꯧꯕ ꯑꯣꯏꯔꯝꯒꯅꯤ ꯁꯨꯝ ꯃꯤꯅ ꯀꯃꯥꯏꯅ ꯍꯥꯏꯅꯕ ꯑꯈꯣꯏꯅ ꯂꯣꯜꯂꯤꯕ ꯂꯣꯟꯁꯤꯅ ꯀꯃꯥꯏꯅ ꯍꯥꯏꯅꯕ ꯀꯥ ꯀꯃꯥꯏꯅ ꯉꯥꯡꯅꯕ ꯀꯣ
ꯑꯥ ꯍꯣ ꯍꯣꯏ
ꯃꯌꯦꯛ ꯁꯦꯡꯅ ꯃꯥꯒꯤ ꯀꯅꯣꯗꯣ ꯃꯅꯨꯡꯒꯤ ꯑꯣꯏꯕ ꯅꯨꯡꯒꯤ ꯋꯥꯈꯜꯂꯣꯟꯗꯨ ꯂꯧꯅꯕ ꯑꯣꯏꯔꯝꯒꯅꯤꯕ ꯁꯤꯗꯤ
ꯃꯥꯅꯦ ꯃꯥꯅꯦ ꯑꯩꯈꯣꯏ ꯏꯃꯥ ꯂꯣꯟꯖꯤꯁꯨ ꯑꯗꯨꯝ ꯍꯧꯖꯤꯛꯀꯤ ꯑꯩꯅ ꯍꯥꯏꯔꯤꯕ ꯀꯩꯅꯣꯗꯨꯗ ꯆꯟꯅꯕꯒꯤ ꯄꯨꯈꯠꯅꯕ ꯗꯨꯒꯤ ꯇꯧꯔꯛꯄꯅꯦꯕ ꯁꯤꯁꯦ ꯁꯤꯒꯤ ꯊꯕꯛꯁꯦ ꯑꯗꯨꯗꯨꯅ ꯁꯤꯁꯦ ꯃꯇꯝ ꯁꯥꯡꯅ ꯇꯧꯔꯛꯀꯅꯤ ꯍꯥꯏꯕꯁꯨ ꯂꯩꯇꯦꯕ ꯑꯗꯨꯝ ꯃꯇꯝ ꯈꯔ ꯂꯥꯛꯑꯝꯃꯒ ꯑꯗꯨꯝ ꯂꯣꯏꯁꯟꯒꯤꯕꯁꯨ ꯌꯥꯏ
ꯃꯣꯏꯒꯤ ꯀꯩꯅꯣꯗꯣ ꯂꯧꯕ ꯂꯣꯏꯔꯀꯥꯟꯗ ꯑꯀꯨꯞꯄ ꯋꯥꯔꯣꯜꯗꯣ
ꯑ ꯍꯣ ꯍꯣꯏ ꯁꯤ ꯁꯤ ꯁꯤ ꯆꯍꯤ ꯑꯅꯤꯒꯤꯅꯤ ꯑꯍꯨꯝꯒꯤꯅꯤ ꯍꯥꯏꯕ ꯂꯩꯇꯕꯅꯤꯅꯀꯣ ꯊꯕꯛ ꯁꯤ ꯂꯩꯔꯀꯥꯟꯗ ꯂꯥꯛꯄ ꯂꯩꯇ꯭ꯔꯀꯥꯟꯗ ꯇꯣꯛꯈꯤꯕ ꯑꯗꯨꯃꯥꯏꯅ ꯇꯧꯗꯣꯏꯅꯦꯕ ꯑꯗꯨꯅ ꯂꯥꯛꯏꯀꯥꯟꯁꯤꯗ ꯑꯩꯈꯣꯏꯁꯨ ꯑꯩꯈꯣꯏ ꯀꯥꯟꯅꯕꯗꯨ ꯈꯤꯇꯪ ꯂꯧꯍꯧꯕ ꯌꯥꯏꯗꯅ ꯄꯩꯁꯥꯁꯤ ꯗꯤ ꯊꯕꯛ ꯁꯨꯔꯨꯔꯒ ꯐꯪꯕ ꯅꯠꯇꯕꯅꯤꯅ ꯑꯗꯨꯝ ꯁꯨꯃꯥꯏꯅ ꯈꯤꯇꯪ ꯇꯧꯔꯒ ꯈꯤꯇꯪ ꯇꯥꯜꯍꯧꯕꯗꯤ ꯌꯥꯏꯗꯅ
ꯏꯁꯥꯗ ꯋꯥꯈꯜꯁꯨ ꯒ꯭ꯌꯥꯟꯁꯨ ꯂꯩꯍꯧꯔꯅꯤꯀꯣ
ꯃꯥꯅꯤ ꯃꯥꯅꯤ ꯏꯌꯥꯝꯕ
ꯈꯔ ꯈꯔꯁꯨ ꯏꯁꯥꯒꯤ ꯑꯗꯨꯝ ꯈꯔꯁꯨ ꯐꯪꯖꯔꯅꯤ ꯍꯥꯏꯇꯥꯔꯦꯅꯦ
ꯎꯝ
ꯃꯊꯛꯇ ꯀꯔꯤꯝ ꯈꯪꯅꯗꯕ ꯅꯣꯏ ꯑꯩꯈꯣꯏꯁꯨ ꯋꯥꯔꯤ ꯁꯥꯟꯅꯕ ꯐꯪꯉꯦ
ꯃꯥꯅꯦ ꯃꯥꯅꯦ
ꯀꯥꯟꯅꯕꯨꯗꯤ ꯀꯥꯅꯕꯖꯥꯠꯅꯦ ꯁꯤꯁꯨ
ꯃꯥꯅꯦ ꯑꯩꯈꯣꯏꯒꯤ ꯏꯃꯥꯂꯣꯟꯁꯦ ꯍꯥꯞꯆꯟꯅꯕꯒꯤꯗꯃꯛꯇ ꯇꯧꯔꯛꯄꯅꯤꯅ ꯑꯩꯈꯣꯏꯅ ꯑꯃꯨꯛ ꯇꯧꯗ꯭ꯔꯒꯗꯤ ꯇꯧꯕꯤꯅꯕꯁꯨ ꯂꯩꯇꯕ ꯑꯗꯨꯅ ꯇꯁꯦꯡꯅ ꯍꯥꯏꯔꯒꯗꯤ ꯀꯥꯟꯅꯕꯁꯦ ꯃꯣꯏꯅꯕꯨꯗꯤ ꯍꯦꯟꯅ ꯐꯪꯗꯣꯏꯅꯦꯕ ꯁꯤꯒꯤ ꯊꯕꯛꯁꯦ ꯁꯤꯜꯂꯛꯏꯕ ꯃꯀꯣꯛ ꯊꯣꯡ ꯊꯣꯡꯕ ꯁꯤꯡꯁꯤꯅ ꯑꯗꯣ ꯑꯩꯈꯣꯏꯒꯤ ꯃꯇꯦꯡ ꯌꯥꯎꯗ꯭ꯔꯒꯗꯤ ꯃꯣꯏꯁꯨ ꯑꯃꯨꯛ ꯀꯥꯟꯅꯕꯗꯨ ꯐꯪꯉꯣꯏꯗꯣꯏꯅꯦꯕ ꯑꯗꯨꯅ ꯑꯩꯈꯣꯏꯒꯤꯁꯨ ꯂꯧꯍꯧꯕ ꯃꯣꯏꯒꯤꯁꯨ ꯑꯗꯨꯝ ꯐꯪꯖꯈꯤꯕ ꯍꯧꯖꯤꯛ ꯄꯩꯁꯥ ꯇꯥꯟꯕꯁꯨ ꯋꯥꯅꯕ ꯃꯇꯝꯅꯤꯅ ꯑꯗꯨꯝ ꯀꯩꯁꯨꯝ ꯀꯥꯏꯗꯕ꯭ꯔꯅ ꯈꯟꯕ ꯍꯥꯏꯇꯥꯔꯦ
ꯑꯁꯤꯁꯨ ꯂꯅꯥꯏꯒꯤ ꯑꯣꯏꯅ ꯅꯪꯅ ꯑꯩꯅ ꯌꯥꯎꯅꯤꯡꯉꯦꯅ ꯐꯠ ꯌꯥꯎꯕ ꯌꯥꯗ ꯃꯥꯜꯂꯦ ꯃꯣꯏꯒꯤꯁꯨ ꯅꯝꯕꯔ ꯀꯩꯅꯣꯗꯤ ꯃꯁꯤꯡ ꯑꯃꯗꯤ ꯂꯩ ꯃꯥꯜꯂꯦ ꯃꯣꯏꯒꯤ ꯈꯪꯅꯕꯤ ꯑꯁꯣꯝ ꯑꯁꯣꯝꯒ ꯈꯪꯅꯕ ꯍꯥꯏꯇꯥꯔꯦꯅꯦ
ꯑꯣ ꯍꯣꯏ ꯂꯩꯔꯝꯒꯅꯤ ꯏꯌꯥꯝꯕ ꯑꯗꯨꯕꯨꯗꯤ ꯑꯗꯨꯒꯤ ꯃꯇꯥꯡꯗꯕꯨꯗꯤ ꯀꯨꯞꯅ ꯈꯪꯖꯗ꯭ꯔꯦ ꯑꯗꯨ ꯂꯩꯕꯗꯤ ꯁꯣꯏ ꯂꯩꯔꯝꯒꯅꯤ
ꯍꯥꯏꯗꯤ ꯑꯩꯅ ꯁꯨꯝ ꯌꯦꯡꯀꯥꯟꯗ ꯀꯩꯀꯥꯗꯣ ꯁꯨꯝ ꯌꯦꯡꯀꯥꯟꯗ ꯃꯥꯏ ꯃꯔꯝ ꯃꯁꯥꯗꯣ ꯑꯩꯁꯨ ꯍꯥꯏꯐꯦꯠꯇꯤ ꯊꯤꯗꯣꯛ ꯑꯦꯕ ꯁꯤꯒꯤ
ꯎꯝ
ꯀꯟꯗ ꯃꯣꯏꯅ ꯏꯔꯒ ꯑꯗꯨꯝ ꯃꯔꯝꯗꯨ ꯈꯔꯗꯤ ꯑꯗꯨ ꯐꯥꯏ
ꯑꯥ ꯍꯣꯏ ꯍꯣꯏ ꯑꯩꯈꯣꯏꯒꯤ ꯃꯅꯤꯄꯨꯔꯤ ꯂꯣꯟꯁꯦ ꯈꯛꯇꯒꯤꯗꯤ ꯅꯠꯇꯦꯕ ꯁꯤꯒꯤ ꯊꯕꯛꯁꯦ ꯑꯌꯥꯝꯕ ꯑꯇꯣꯞꯄ ꯂꯣꯟ ꯃꯌꯥꯝ ꯑꯃ ꯂꯩ ꯄꯤꯒꯅꯣꯀꯣ ꯑꯩꯈꯣꯏꯒꯤ ꯂꯝꯁꯤꯗ ꯍꯥꯏꯇꯥꯔꯦꯀꯣ
ꯑꯗꯨꯅ ꯑꯇꯣꯞꯄ ꯂꯣꯟꯒꯤꯁꯨ ꯁꯤꯒꯤ ꯊꯕꯛꯁꯤ ꯑꯗꯨꯝ ꯂꯣꯏ ꯇꯧꯅꯔꯤ ꯉꯥꯛꯇꯅꯦꯕ
ꯀꯩꯅꯣꯗꯤ ꯑꯩꯈꯣꯏꯒꯤ ꯁꯤꯗ ꯑꯩꯈꯣꯏ ꯂꯝꯗ ꯂꯩꯔꯤꯕ ꯖꯥꯇꯤ ꯃꯌꯥꯝ
ꯑꯩꯈꯣꯏꯒꯤ ꯃꯅꯤꯄꯨꯔꯗ ꯂꯩꯔꯤꯕ ꯖꯥꯠ ꯖꯇꯤ ꯁꯤꯡꯁꯤꯒꯤꯗꯤ ꯃꯣꯏꯒꯤꯗꯤ ꯇꯧꯔꯝꯒꯗꯕ ꯃꯥꯟꯗꯦ ꯃꯣꯏꯒꯤꯗꯤ ꯐꯖꯅ ꯈꯪꯖꯗ꯭ꯔꯦ ꯏꯌꯥꯝꯕ ꯑꯩꯈꯣꯏ ꯃꯅꯤꯄꯨꯔ
ꯑꯩꯈꯣꯏꯒꯤꯁꯤꯅ ꯁꯨꯝ ꯄꯨꯟꯅ ꯇꯧꯔꯕ ꯑꯣꯏꯔꯝꯒꯅꯤ ꯃꯅꯤꯄꯨꯔ ꯍꯥꯏꯔꯕꯅꯤꯅꯀꯣ
ꯑꯥ ꯍꯣꯏ
ꯑꯩ ꯂꯣꯟ ꯂꯩꯗꯅꯀꯣ
ꯑꯥ ꯀꯩꯅꯣꯗ ꯆꯟꯕꯁꯦ ꯑꯩꯈꯣꯏꯒꯤ ꯍꯧꯖꯤꯛ ꯆꯥꯎꯈꯠꯂꯕꯅꯤꯅ ꯑꯥ ꯋꯥꯍꯩ ꯑꯃꯇꯪ ꯑꯩ ꯁꯤꯖꯤꯟꯅꯔꯒꯦ ꯑꯩꯈꯣꯏꯒꯤ ꯒꯨꯒꯜꯗ ꯂꯣꯏ ꯆꯜꯂꯛꯄꯁꯦ
ꯑꯧ
ꯑꯩꯈꯣꯏꯒꯤ ꯃꯅꯤꯄꯨꯔꯤ ꯑꯇꯣꯞ ꯂꯣꯟ ꯄ꯭ꯔꯤꯊꯤꯕꯤꯒꯤ ꯑꯇꯣꯞꯄ ꯂꯩꯔꯤꯕ ꯂꯣꯟ ꯃꯌꯥꯝꯁꯦ ꯂꯣꯏ ꯆꯜꯂꯛꯏꯗꯅ ꯑꯗꯨ ꯁꯤꯗꯁꯨ ꯑꯩꯈꯣꯏꯒꯤ ꯃꯅꯤꯄꯨꯔꯁꯤꯁꯨ ꯑꯩꯈꯣꯏꯒꯤ ꯀꯩꯅꯣꯒꯤ ꯑꯣꯏꯅ ꯑꯩꯈꯣꯏ ꯚꯥꯔꯠꯁꯤꯒꯤ ꯑꯣꯏꯅ ꯂꯣꯟ ꯁꯨꯝ ꯈꯟꯒꯠꯄꯗꯁꯨ ꯑꯔꯨꯕ ꯂꯣꯟ ꯑꯃ ꯑꯣꯏꯅ ꯑꯗꯨꯝ ꯈꯟꯒꯠꯂꯦꯗꯅꯀꯣ ꯍꯥꯏꯗꯤ ꯑꯩꯈꯣꯏ ꯃꯅꯤꯄꯨꯔꯗ ꯇꯥꯔꯤꯕ ꯑꯇꯣꯞꯄ ꯖꯥꯇꯤꯁꯤꯡꯁꯤꯒꯤ ꯂꯣꯟꯁꯤꯗꯤ ꯃꯅꯤꯄꯨꯔꯤ ꯁꯨꯃꯥꯏꯅ ꯋꯥꯡꯅ ꯄꯨꯈꯠꯄ ꯂꯣꯟ ꯑꯃꯠꯇ ꯌꯥꯎꯗꯦꯕ ꯃꯣꯏꯒꯤꯗꯤ ꯃꯌꯦꯛꯁꯨ ꯂꯩꯖꯗꯕꯅꯤꯅ ꯑꯗꯨꯅ ꯑꯩꯈꯣꯏꯒꯤ ꯏꯃꯥ ꯂꯣꯟ ꯃꯅꯤꯄꯨꯔꯁꯤꯗꯤ ꯑꯩꯈꯣꯏ ꯏꯌꯦꯛꯁꯨ ꯂꯩꯕ ꯑꯗꯒꯤꯗꯤ ꯑꯩꯈꯣꯏ ꯏꯔꯣꯟꯁꯨ ꯃꯌꯦꯛ ꯁꯦꯡꯅ ꯂꯩꯕꯅꯤꯅ ꯁꯤꯁꯤꯗꯤ ꯑꯗꯨꯝ ꯑꯥ ꯌꯧꯅ ꯄꯨꯈꯠꯄ ꯌꯥꯏ ꯍꯥꯏꯕꯁꯤꯒꯤ ꯃꯑꯣꯡꯗ ꯂꯣꯏ ꯄꯨꯈꯠꯅꯔꯛꯄꯅꯦꯕ
ꯑꯗꯨꯒ ꯃꯅꯤꯄꯨꯔꯗ ꯂꯩꯔꯤ ꯑꯗꯣ ꯑꯇꯣꯞꯄ ꯖꯥꯇꯤ ꯑꯄꯤꯛꯄꯁꯤꯡꯁꯤꯒꯤꯗꯤ ꯃꯣꯏꯒꯤꯗꯤ ꯁꯤꯒꯨꯝꯕꯁꯦ ꯀꯩꯁꯨ ꯂꯩꯔꯝꯃꯣꯏ ꯃꯣꯏꯒꯤꯗꯤ ꯂꯩꯇꯝꯅꯤꯅ ꯍꯥꯏꯇꯥꯔꯦ
ꯄꯨꯈꯠꯄ ꯍꯥꯏꯁꯦ ꯃꯥꯏ ꯃꯌꯦꯛ ꯂꯩꯒꯗꯃꯤ ꯑꯗꯒꯤ ꯃꯔꯣꯜ ꯂꯩꯒꯗꯝꯅꯤꯀꯣ
ꯑꯥ
ꯃꯔꯣꯟ ꯂꯩꯖ꯭ꯔꯒꯁꯨ ꯃꯌꯦꯛꯇꯨ ꯂꯩꯇ꯭ꯔꯒꯗꯤ ꯀꯃꯥꯏꯅ ꯄꯨꯈꯛꯀꯅꯤ
ꯃꯥꯅꯦ ꯃꯥꯅꯦ ꯑꯗꯨꯅꯦ ꯑꯗ ꯑꯩꯈꯣꯏꯒꯤ ꯏꯌꯦꯛꯛꯁꯨ ꯂꯩꯖꯕ ꯏꯔꯣꯟꯁꯨ ꯂꯩꯖꯕ ꯁꯤꯒꯨꯝꯕꯁꯤꯅ ꯉꯁꯥꯏꯒꯤ ꯑꯩꯅ ꯍꯥꯏꯖꯒꯤꯕꯗꯣ ꯍꯧꯖꯤꯛ ꯑꯩꯅ ꯋꯥꯍꯩ ꯑꯃ ꯍꯥꯏꯖꯒꯤꯕꯗꯣ ꯑꯗꯨꯗ ꯑꯩꯈꯣꯏꯅ ꯍꯧꯖꯤꯛꯀꯥꯟꯗꯤ ꯀꯔꯤꯒꯨꯝꯕ ꯃꯤꯒꯤ ꯑꯇꯣꯞꯄ ꯂꯣꯟ ꯑꯃꯗ ꯈꯪꯗꯕꯗꯨ ꯑꯩꯈꯣꯏꯅ ꯌꯦꯡꯕ ꯃꯇꯝꯗ ꯑ ꯍꯟꯗꯣꯛꯄꯗꯣ ꯑꯩꯈꯣꯏꯒꯤ ꯏꯃꯥꯂꯣꯟꯗ ꯑꯣꯏꯅ ꯏꯊꯣꯔꯛꯀꯗꯣꯏꯅꯦꯕ ꯍꯧꯖꯤꯛꯁꯦ ꯑꯗꯨ ꯌꯥꯔꯕꯅꯦꯕ ꯑꯩꯈꯣꯏꯅ ꯁꯤ ꯀꯔꯤ ꯍꯥꯏꯅꯣꯅ ꯈꯪꯗꯕ ꯍꯪꯕ ꯃꯇꯝꯗ ꯏꯃꯥꯂꯣꯟꯗ ꯑꯣꯏꯅ ꯍꯜꯂꯛꯀꯗꯣꯏꯅꯦꯕ ꯏꯊꯣꯔꯛꯀꯗꯣꯏꯅꯦꯕ ꯃꯩꯇꯩ ꯃꯌꯦꯛꯇ ꯑꯣꯏꯅ ꯑꯗꯨ ꯁꯤꯁꯦ ꯑꯃꯨꯛꯀ ꯍꯦꯟꯅ ꯋꯥꯡꯅ ꯄꯨꯈꯠꯅꯕ ꯑꯃꯨꯛꯀ ꯍꯦꯟꯅ ꯆꯥꯎꯈꯠꯅꯕ ꯁꯤꯒꯨꯝꯕ ꯊꯕꯛꯁꯦ ꯃꯣꯏꯅ ꯂꯛꯅꯦꯕ
ꯃꯤꯗꯤ ꯌꯥꯝꯃꯕꯅꯤꯅꯦ ꯑꯃ ꯀꯥꯡꯂꯨꯞ ꯑꯃꯗ ꯃꯤ ꯆꯅꯤ ꯍꯦꯟꯅ ꯂꯩ ꯍꯥꯏꯕ ꯅꯠꯇ꯭ꯔꯣ
ꯑꯥ ꯍꯧꯖꯤꯛ ꯑꯩꯅ ꯌꯥꯎꯔꯤꯗꯨꯗꯗꯤ ꯃꯤ ꯆꯅꯤ ꯍꯦꯟꯅ ꯌꯥꯎꯏ ꯑꯗꯣ ꯃꯣꯏꯗꯣ ꯂꯣꯏꯅ ꯌꯥꯕꯗꯤ ꯃꯥꯟꯗꯦ ꯑꯩꯅ ꯉꯔꯥꯡ ꯃꯤ ꯑꯃ ꯍꯪꯕ ꯀꯥꯟꯗ ꯃꯣꯏ ꯑꯃꯅꯤ ꯍꯪꯕ ꯀꯥꯟꯗ ꯃꯣꯏꯒꯤꯗꯨ ꯌꯥꯒꯤꯗ꯭ꯔꯦ ꯌꯥꯗ꯭ꯔꯦ ꯀꯃꯥꯏꯟ ꯇꯧꯕꯅꯣ ꯈꯪꯗꯦ ꯁꯤꯒꯤ ꯃꯣꯏ ꯊꯕꯛꯁꯦ ꯂꯥꯛꯎ ꯌꯥꯗ꯭ꯔꯦꯅ ꯑꯗꯨꯝ ꯍꯥꯏꯔꯛꯑꯦꯕ
ꯑꯣ ꯑꯣ ꯊꯕꯛ ꯄꯤꯗꯕ
ꯑꯥ ꯊꯕꯛ ꯄꯤꯗꯕ ꯑꯗꯨ ꯌꯥꯗꯕꯁꯨ ꯑꯗꯨꯝ ꯂꯩꯕꯖꯥꯅꯤ
ꯈꯪꯗꯦ ꯉꯔꯥꯡꯗꯒꯤ ꯇꯧꯔꯛꯄ ꯍꯧꯖꯤꯛ ꯐꯥꯎꯕꯗꯗꯤ ꯌꯥꯔꯤ ꯃꯈꯥ ꯇꯥꯕꯗꯤ ꯈꯪꯗꯦ
ꯍꯣꯏ ꯑꯃꯨꯛꯄꯨ ꯌꯥꯈ꯭ꯔꯒꯗꯤ ꯑꯗꯨꯝ ꯃꯈꯥ ꯇꯥꯕꯁꯨ ꯑꯗꯨꯝ ꯌꯥꯗꯤ ꯌꯥꯒꯅꯤꯗ ꯏꯌꯥꯝꯕ ꯑꯗ ꯉꯁꯥꯏ ꯏꯌꯥꯝꯕꯅ ꯍꯥꯏꯈꯤꯕ ꯑꯃ ꯃꯣꯏꯒꯤꯁꯦ ꯑꯈꯣꯏꯒꯤ ꯃꯣꯏꯅ ꯑꯥ ꯃꯩꯇꯩ ꯃꯌꯦꯛꯇ ꯏꯊꯣꯛꯑꯒ ꯑꯗꯒꯤꯗꯤ ꯑꯩꯈꯣꯏꯅ ꯑꯗꯨꯗꯣ ꯄꯥꯔꯒ ꯑꯩꯈꯣꯏꯅ ꯄꯥꯔꯤꯕ ꯈꯣꯟꯖꯦꯟ ꯖꯜꯗꯨ ꯃꯣꯏꯗ ꯑꯃꯨꯛ ꯊꯥꯗꯨꯏꯅꯦꯕ ꯑꯗꯨꯃꯥꯏꯅ ꯑꯃ ꯂꯩꯔꯦ ꯑꯗꯨꯒ ꯑꯃꯅ ꯃꯣꯏꯅ ꯏꯁꯨ ꯏꯔꯒ ꯄꯥꯔꯒ ꯑꯃꯖꯨ ꯊꯥꯔꯛꯀꯅꯤꯕ ꯃꯈꯣꯜ ꯑꯣꯏꯅ ꯑꯗꯨꯗꯣ ꯆꯨꯝꯕ꯭ꯔꯥꯅ ꯆꯦꯛ ꯇꯧꯔꯅꯤ ꯑꯗꯨ ꯆꯨꯝꯃꯒꯅ ꯆꯨꯝꯃꯦ ꯍꯥꯏꯔꯒꯅꯤ ꯆꯨꯝꯗ꯭ꯔꯒꯅ ꯑꯩꯈꯣꯏꯅ ꯈꯔ ꯁꯦꯝꯗꯣꯛꯑꯒ ꯑꯃꯨꯛ ꯏꯔ ꯊꯥꯒꯤꯗꯣꯏꯅꯦꯕ ꯗꯨꯃꯥꯏꯟ ꯇꯧꯋꯦ ꯑꯗꯨ ꯏꯌꯥꯝꯕ
ꯑꯥ ꯍꯥꯏꯔꯣ ꯅꯪꯒꯤꯗꯨꯅ ꯍꯥꯟꯅ
ꯑ ꯏꯌꯥꯝꯕ ꯃꯩꯇꯩ ꯃꯌꯦꯛꯇꯨ ꯑꯌꯥꯝꯕꯅ ꯐꯖꯅ ꯈꯪꯗꯦꯅ ꯍꯥꯏꯔꯒꯁꯨꯅꯦ ꯑꯗꯨꯝ ꯑꯈꯣꯏꯒꯤ ꯑꯉꯥꯡꯁꯤꯡ ꯑꯗꯩ ꯏꯇꯩꯃꯁꯤꯡ ꯂꯩꯔꯒꯁꯨ ꯖꯨ ꯑꯥ ꯃꯣꯏꯅ ꯊꯥꯔꯛꯏꯕ ꯏꯔꯛꯏꯕꯗꯨ ꯑꯩꯈꯣꯏꯅ ꯄꯥꯗꯨꯏꯅꯤꯅ ꯑꯗꯨꯗꯣ ꯍꯥꯟꯅ ꯐꯖꯅ ꯈꯪꯕ ꯑꯝꯇ ꯄꯥꯊꯣꯛꯑꯒ ꯏꯌꯥꯝꯕꯅ ꯈꯪꯕ ꯂꯣꯟꯗ ꯏꯊꯣꯛꯑꯦꯗꯅꯀꯣ ꯑꯗꯨꯒ ꯐꯖꯅ ꯄꯥꯔꯀꯥꯟꯗ ꯃꯗꯨꯒꯤ ꯈꯣꯟꯖꯦ ꯑꯈꯣꯏꯅ ꯄꯥꯕꯩ ꯈꯣꯟꯖꯦꯜꯗꯣ ꯑꯗꯨ ꯊꯥꯒꯤꯗꯧꯅꯦꯕ ꯑꯗꯨꯅ ꯍꯩꯕ ꯑꯉꯥꯡ ꯑꯃ ꯂꯩꯔꯒꯕꯨꯗꯤ ꯑꯗꯨꯝ ꯌꯥꯅꯤ
ꯂꯩꯔꯦ ꯑꯉꯥꯡ ꯑꯗꯨꯒꯨꯝꯕꯗꯤ ꯍꯧꯖꯤꯛꯀꯤ ꯑꯉꯥꯡꯈꯩꯗꯤ ꯂꯣꯏ ꯍꯩꯅꯕꯅꯤ
ꯑꯥ
ꯇꯤ ꯀꯩꯅꯣ ꯇꯧꯕ ꯃꯤꯅꯦ ꯑꯥ ꯀꯅꯤ ꯏꯊꯣꯛꯑꯒꯕꯨ ꯊꯝꯃꯕꯅꯤꯅꯦ ꯑꯩꯁꯨ ꯀꯩꯅꯣ ꯇꯧꯒꯦꯅ ꯈꯪꯉ ꯑꯩ ꯈꯪꯅꯕ ꯍꯥꯏꯅ ꯀꯩꯅꯣꯗꯣ ꯄꯥꯕ ꯏꯕ ꯉꯝꯅꯕꯒꯤ ꯃꯌꯦꯛꯈꯩꯗꯣ
ꯑꯥ ꯑꯥ
ꯂꯣꯏ ꯈꯟꯗꯣꯛꯑꯒ ꯊꯝꯃꯝꯅꯤ ꯊꯝꯕꯕꯨꯗꯤ ꯉꯔꯥꯡ ꯍꯥꯏꯐꯤꯠꯇꯤ ꯍꯥꯟꯅꯕꯨꯗꯤ ꯈꯪꯉꯨꯨꯔꯕꯅꯦ ꯑꯃꯨꯛ ꯑꯗ ꯇꯣꯏꯅ ꯁꯤꯖꯤꯟꯅꯗꯕꯅꯤꯅ ꯑꯗꯨꯝ ꯀꯥꯎꯒꯤꯕ ꯍꯥꯏꯇꯥꯔꯦ
ꯑꯥ ꯌꯥꯝꯅꯁꯨ ꯂꯨꯗꯕꯅꯤꯗ ꯑꯈꯣꯏ ꯃꯩꯇꯩ ꯃꯌꯦꯛꯁꯦ ꯑꯈꯣꯏꯒꯤ ꯑꯇꯣꯞꯄ ꯂꯣꯟꯗꯧꯅ ꯃꯌꯦꯛ ꯌꯥꯝꯅ ꯁꯤꯖꯤꯟꯅꯕꯁꯨ ꯑꯣꯏꯗꯕꯅꯦꯕ
ꯃꯥꯅꯤ ꯃꯥꯅꯤ ꯑꯗꯕꯨ ꯈꯤꯇꯪ ꯍꯥꯟꯅ ꯇꯣꯏꯅ ꯁꯤꯖꯤꯟꯅꯔꯛꯇꯕꯒꯤ ꯀꯩꯅꯣ ꯇꯧꯕꯅꯤꯅ
ꯃꯥꯅꯤ ꯃꯥꯅꯤ ꯀꯣꯛ ꯁꯝ ꯂꯥꯏ ꯑꯗꯒꯤꯗꯤ ꯑꯥꯇꯞ ꯏꯅꯞ ꯑꯗꯒꯤꯗꯤ ꯂꯣꯟꯁꯨꯝ ꯃꯌꯦꯛ ꯈꯔ ꯂꯩꯔꯦꯗꯅꯀꯣ ꯑꯗꯨꯅ ꯑꯗꯨꯝ ꯂꯣꯏꯔꯦꯕ ꯑꯗꯒꯤ ꯑꯞꯄꯨꯜꯒꯨꯝꯕ ꯈꯔ ꯌꯥꯎꯁꯜꯂꯛꯄ ꯑꯇꯩ ꯌꯥꯝ ꯍꯦꯟꯅ ꯑꯇꯣꯞꯄ ꯂꯣꯟꯗꯧꯅ ꯏꯌꯥꯝꯕ ꯍꯣꯏꯅ ꯑꯉꯥꯡ ꯑꯣꯏꯔꯤꯀꯥꯟ ꯇꯝꯃꯛ ꯀꯣ ꯑꯗꯨꯃꯥꯏꯅꯗꯤ ꯌꯥꯝꯅꯗꯤ ꯂꯨꯁꯟꯕ ꯑꯣꯏꯗꯕꯅꯦꯕ
ꯑꯣꯢꯗꯦ ꯑꯣꯢꯗꯦ ꯑꯗꯨꯕꯨ ꯑꯍꯥꯟꯕꯗ ꯏꯕꯗꯒꯗꯤ ꯌꯦꯛꯄꯒꯨꯝ ꯇꯧꯔꯤ ꯄꯣꯠꯅꯤꯅ ꯁꯤꯖꯨ
ꯑꯥ